ꯎꯝ ꯑꯣ ꯔꯤꯡ ꯆꯠꯄꯁꯨ ꯇꯥꯗꯦꯅꯦ
ꯍꯣꯏ ꯆꯥꯔ‍ꯕꯣ
ꯀꯔꯤ ꯏꯟꯁꯥꯡ ꯆꯥꯔꯒꯦ
ꯉꯁꯤ ꯁꯟꯁꯥ ꯆꯥꯏꯌꯦ
ꯑꯣ ꯆꯞ ꯃꯥꯟꯅꯩꯅ ꯑꯩꯁꯨ ꯉꯁꯤꯁꯦ ꯂꯧꯕꯨꯛ ꯆꯠꯄꯅꯤꯅꯀꫭ ꯂꯧꯕꯨꯛꯀꯤ ꯏꯟꯁꯥꯡ ꯈꯔ‌ ꯑ‌ ꯂꯦꯝꯔꯛꯄꯗꯣ ꯑꯗꯣ ꯑꯗꯨꯒ ꯑꯌꯨꯛꯀꯤ ꯈꯣꯡꯗ꯭ꯔꯨꯝ ꯈꫭꯡ ꯗ꯭ꯔꯨꯝ ꯑꯌꯨꯛꯇꯣ ꯑꯗꯨꯝ ꯆꯥꯔꯦꯗ ꯏꯟꯁꯥꯡ ꯑꯅꯧꯕ ꯊꯣꯡꯗꯔꯦ
ꯑꯣ
ꯊꯕꯛ ꯈꯔ ꯆꯤꯜꯂꯦ ꯍꯟꯗꯛꯁꯦ ꯉꯁꯤꯁꯨ ꯂꯧꯕꯨꯛ ꯆꯠꯇꯕ ꯌꯥꯗꯕꯒꯤ ꯀꯩꯅꯣ ꯏꯅꯥꯎ ꯅꯨꯄꯤ ꯈꯣꯏꯒꯤ ꯑꯥ ꯃꯊꯛꯔꫭꯝꯗꯀꯣ
ꯑꯥ
ꯃꯊꯛꯂꯣꯝꯗ ꯆꯠꯂꯦ ꯑꯗꯨ ꯍꯜꯂꯛꯑꯒ ꯍꯌꯦꯡ ꯂꯧ ꯂꯤꯡꯒꯗꯕꯗꯣ ꯂꯧꯍꯣꯟꯗꯣ ꯃꯐꯝꯗꯣ ꯇꯣꯉꯥꯟꯕꯅꯤꯅꯀꯣ ꯃꯐꯝ ꯃꯐꯝ ꯂꯧꯍꯣꯟ ꯊꯥꯐꯝꯗꫭ ꯑꯩꯈꯣꯏ ꯂꯧꯗ ꯊꯥꯗꯞꯅꯤꯅ ꯑꯗꯨ ꯁꯨ ꯑꯃꯨꯛꯀ ꯍꫭꯜꯂꯦꯕꯀꯣ
ꯎꯝ
ꯑꯞ ꯍꯣꯜꯂꯦ ꯑꯗꯨꯗꯒꯤꯗꯤ ꯗꯨꯝ ꯃꯝ ꯃꯝꯈ꯭ꯔꯦꯕ
ꯑꯣ
ꯆꯥꯛ ꯏꯟꯁꯥꯡꯗꯣ ꯑꯉꯥꯡꯁꯤꯡꯅ ꯊꯣꯡꯈ꯭ꯔꯦ
ꯐꯔꯦꯅꯦ ꯅꯪꯗꯤ ꯅꯪꯒꯤ ꯅꯆꯥꯅꯨꯄꯤ ꯂꯩꯕꯅꯤꯅ
ꯏꯆꯥꯅꯨꯄꯤ ꯍꯥꯏꯕꯕꯨ ꯀꯩꯅꯣ ꯎꯝ ꯑꯃ ꯑꯩꯈꯣꯏ ꯑꯃꯗꯨꯗꯤ ꯊꯣꯡꯕ ꯍꯩꯇ꯭ꯔꯤꯗ ꯑꯃ ꯂꯩꯅꯤꯀꯣ ꯃꯆꯦ ꯑꯃ ꯂꯩꯕꯗꯣ
ꯑꯥ
ꯑꯗꯨꯅ ꯊꯣꯡꯕꯅꯤ
ꯑꯣ
ꯍꯌꯦꯡꯁꯦ ꯑꯉꯥꯡꯈꯩꯁꯨ ꯍꯌꯦꯡꯗꯤ ꯑꯩꯈꯣꯏꯒꯤ ꯍꯌꯦꯡꯁꯦ ꯑꯩꯈꯣꯏ ꯂꯧꯂꯤꯡꯒꯅꯤꯕ
ꯑꯣ ꯏꯔꯥꯏ ꯅꯨꯃꯤꯠꯇ ꯍꯥꯏꯕ ꯅꯠꯇ꯭ꯔꯣ
ꯏꯔꯥꯏ ꯅꯠꯇꯦꯗ ꯍꯌꯦꯡꯅꯤ ꯏꯔꯥꯏꯗꯤ ꯃꯤꯒꯤꯅꯤ
ꯂꯥꯎ ꯑꯅꯤꯃꯛ
ꯑꯥ ꯑꯅꯤꯃ ꯑꯅꯤꯃ ꯂꯣꯏꯁꯟꯅꯤꯉꯥꯏ ꯇꯧꯕ ꯀꯔꯤ ꯀꯃꯥꯏ ꯇꯧꯒꯦꯔ ꯈꯪꯗꯦ ꯍꯌꯦꯡꯁꯦ ꯂꯩꯏꯊꯣꯛꯄ ꯉꯝꯗ꯭ꯔꯗꯤ ꯍꯟꯆ꯭ꯤꯠ ꯑꯃꯨꯛ ꯂꯤꯡꯕ ꯇꯥꯔꯦ ꯍꯟꯆꯤꯠꯀꯤ ꯃꯤꯁꯦ ꯑꯃꯨꯛ ꯂꯩꯕꯀꯣ ꯑꯗꯣ ꯍꯌꯦꯡꯒꯤꯁꯦ ꯑꯃꯨꯛ ꯃꯤ ꯑꯃꯝ ꯃꯤ ꯑꯃꯃꯝꯒꯤ ꯂꯧ ꯑꯗꯨꯝ ꯆꯠꯅꯕ ꯑꯗꯨꯒꯤ ꯃꯤ ꯇꯔꯥꯃꯥꯊꯣꯏ ꯇꯔꯥ ꯃꯤ ꯇꯔꯥ ꯍꯦꯜꯂꯒꯁꯨ ꯆꯠꯄ ꯌꯥꯕꯅꯦ ꯑꯗꯨꯕꯨ ꯍꯌꯦꯡꯁꯦ ꯇꯔꯥ ꯆꯠꯂꯅꯤ ꯑꯗꯨ ꯂꯣꯏꯕ ꯉꯝꯗ꯭ꯔꯗꯤ ꯄꯨꯡꯗꯣ ꯌꯦꯡꯉꯒ ꯊꯦꯡꯃꯟꯒꯅꯤ ꯍꯥꯏꯔꯗꯤ ꯑꯗꯨꯝ ꯁꯨꯇꯤ ꯊꯥꯔꯒꯀꯣ ꯍꯥꯟꯆꯤꯠꯁꯦ ꯑꯃꯨꯛ ꯆꯠꯀꯅꯤ ꯍꯥꯟꯆꯤꯠꯒꯤꯗꯤ ꯃꯤ ꯑꯃꯨꯛ ꯂꯩꯌꯦꯕꯀꯣ ꯂꯣꯏꯕ ꯉꯝꯒꯦꯔꯥ ꯉꯝꯃꯣꯏꯗ꯭ꯔꯥ ꯈꯪꯗꯦ ꯍꯌꯦꯡꯁꯦ ꯃꯤꯕꯨ ꯑꯗꯨꯝ ꯀꯧꯈꯤꯕꯅꯤ ꯑꯃꯨꯛ ꯍꯌꯦꯡꯁꯤ ꯊꯕꯛ ꯆꯤꯜꯂꯤꯉꯩꯗ ꯑꯉꯥꯡꯈꯣꯏꯁꯨ ꯑꯃꯨꯛ ꯁ꯭ꯀꯨꯜ ꯀꯥꯕ ꯍꯧꯔꯅꯤꯕ
ꯎꯝ
ꯅꯣꯏꯗꯤ ꯍꯣꯝ ꯑꯦꯁꯥꯏꯟꯃꯦꯟꯒ ꯂꯣꯏ ꯇꯧꯅꯔꯕ꯭ꯔꯣ
ꯍꯣꯝ ꯑꯦꯁꯥꯏꯟꯃꯦꯟ ꯍꯧꯖꯤꯛꯅ ꯍꯦꯛ ꯂꯣꯏꯔꯒ ꯅꯪꯕꯨ ꯀꯣꯜ ꯇꯧꯒꯦ ꯍꯥꯏꯅ ꯇꯦꯛꯁ ꯊꯥꯔꯛꯄꯗꯣ ꯑꯗꯨꯗ ꯍꯦꯛ ꯂꯣꯏꯕꯅꯦ ꯍꯣꯝ ꯑꯦꯁꯥꯏꯟꯃꯦꯟꯗꯣ
ꯑꯥ ꯑꯗꯨ ꯀꯩꯅꯣꯅꯦꯕ ꯅꯍꯥꯟꯗꯒꯤ ꯁꯨꯇꯤꯗꯤ ꯄꯤꯔꯒꯀꯣ ꯇꯧꯒꯤ ꯃꯇꯝ ꯂꯩꯔꯤꯉꯩꯗ ꯇꯧꯊꯣꯛꯀꯦꯗꯤ ꯈꯟꯗꯕꯒꯨꯝ ꯃꯇꯝ ꯂꯩꯔꯤ ꯂꯩꯔꯤ ꯍꯥꯏꯅ ꯑꯗꯨꯝ ꯊꯝꯕꯗꯣ ꯑꯉꯥꯡꯁꯤꯡꯁꯨ ꯁꯨꯇꯤꯅꯤꯅ ꯑꯗꯨꯒ ꯃꯥꯁꯨ ꯀꯔꯤ ꯃꯥꯒꯤ ꯄꯤꯌꯥꯅꯣ ꯀ꯭ꯂꯥꯁ ꯑꯃꯨꯛ ꯆꯠꯈ꯭ꯔꯦ ꯑꯗꯨꯗꯒꯤꯗꯤ ꯑꯩꯈꯣꯏꯁꯨ ꯑꯗꯨꯝ ꯈꯪꯗ꯭ꯔꯦꯕꯀꯣ ꯀꯥꯎꯊꯣꯛꯈ꯭ꯔꯦꯕ ꯑꯗꯣ ꯉꯁꯤꯅ ꯉꯔꯥꯡꯁꯨ ꯇꯧꯋꯦ ꯑꯣ ꯉꯁꯤꯁꯨ ꯇꯧꯔꯦ ꯍꯧꯖꯤꯛꯁꯨ ꯀꯟꯅ ꯏꯔꯤ
ꯏꯆꯥ ꯅꯨꯨꯄꯥꯗꯤꯀꯣ ꯅꯍꯥꯟꯗꯒꯤ ꯍꯣꯝ ꯑꯦꯁꯥꯏꯟꯃꯦꯟ ꯂꯩꯌꯦ ꯏꯃꯥ ꯌꯦꯡꯕꯤꯌꯣ ꯍꯥꯏꯔꯒ ꯃꯥꯗꯤ ꯅꯍꯥꯟ ꯍꯥꯏꯕꯅꯦ ꯑꯗꯣ ꯑꯩꯅ ꯑꯁ ꯑꯩ ꯇꯧꯕ ꯍꯥꯏꯔꯣꯏ ꯑꯩꯅ ꯍꯥꯏꯕ ꯑꯗꯨꯒꯤ ꯀꯅꯥꯅ ꯇꯧꯒꯦꯔꯥ ꯑꯗꯨꯗꯤ ꯍꯥꯏꯌꯦ ꯃꯥꯅ
ꯎꯝ ꯑꯗ ꯑꯩꯈꯣꯏꯁꯨ ꯂꯩꯅ
ꯑꯣ ꯄꯥꯇꯣꯟꯗ ꯍꯥꯏꯌꯨꯅꯦ ꯑꯩꯅ ꯍꯥꯏꯕ ꯍꯣꯏ ꯂꯣꯏꯔꯦ ꯍꯤꯟꯗꯤꯒꯁꯦ ꯈꯔ ꯂꯨꯑꯦꯕꯀꯣ
ꯎꯝ ꯍꯧꯖꯤꯛꯇꯤ ꯑꯩꯈꯣꯢꯁꯨ ꯑꯇꯣꯞꯄꯗꯤ ꯂꯣꯏ ꯇꯧꯔꯦ ꯑꯗꯣ ꯍꯤꯟꯗꯤꯁꯦ ꯃꯣꯏꯒꯤ ꯀꯣꯏꯁꯟꯗꯣ ꯈꯔ ꯒ꯭ꯌꯥꯟ ꯇꯥꯗꯕ ꯑꯩꯈꯣꯏꯁꯨ ꯍꯤꯟꯗꯤ ꯐꯖꯅ ꯍꯩꯇꯕꯅꯤꯅꯀꯣ ꯀꯔꯤ ꯍꯥꯏꯕꯅꯣ ꯃꯥꯅ ꯏꯔꯛꯄꯗꯣ ꯃꯤ ꯇꯧꯕꯗ ꯁꯣꯏꯕꯒꯤꯔ ꯀꯔꯤꯔ ꯒ꯭ꯌꯥꯟ ꯃꯥꯟ ꯇꯥꯗꯕꯗꯣ ꯀꯔꯤ ꯏꯒꯗꯅꯣ ꯍꯥꯢꯅ ꯃꯤꯁ ꯇ ꯍꯪꯒꯦ ꯍꯥꯏꯅ ꯀꯣꯜ ꯇꯧꯕꯅꯦꯕꯀꯣ ꯃꯤꯁꯁꯨ ꯐꯣꯟ ꯄꯥꯏꯈꯠꯇꯕ ꯍꯧꯖꯤꯛ ꯍꯤꯟꯗꯤ ꯍꯤꯟꯗꯤ ꯈꯤꯇ ꯋꯥꯠꯂꯤ
ꯑꯣ ꯎ ꯀꯥꯈꯥ ꯀꯥꯈꯥ ꯄꯤꯌꯦ ꯑꯗꯨꯒ ꯑꯥ ꯑꯥꯀꯤ ꯃꯇ꯭ꯔꯥ ꯄꯤꯌꯦ ꯑꯗꯨꯒ ꯎꯝ ꯎꯝ ꯋꯥꯠꯁ ꯇꯨ ꯂꯦꯠ ꯂꯦꯇꯔꯁ ꯊ꯭ꯔꯤ ꯂꯦꯇꯔꯁꯀꯨꯝꯕ ꯀꯣ
ꯎꯝ
ꯑꯗꯣ ꯃꯉꯥ ꯃꯉꯥ ꯏꯌꯣ ꯍꯥꯏꯅ ꯄꯤꯕ ꯑꯗꯣ ꯑꯩꯗꯤ ꯈꯪꯗꯕ ꯑꯗꯨꯒꯤ ꯃꯄꯥꯇꯣꯟꯗ ꯎꯝ ꯌꯦꯡꯕꯤꯌꯨ ꯍꯥꯏꯔꯒ ꯃꯥꯅ ꯑꯁꯤꯅꯦ ꯑꯁꯤꯅꯦ ꯍꯥꯏꯔꯒ ꯑꯩꯅ ꯑꯃꯨꯛ ꯑꯁꯤ ꯏꯌꯨꯀꯣ ꯍꯥꯏꯔꯒ ꯍꯧꯖꯤꯛꯅ ꯂꯣꯏꯔꯒ ꯇꯨꯝꯔꯒ ꯂꯩꯕꯅꯤ
ꯑꯥ ꯍꯝ ꯑꯗꯨꯗꯤ ꯍꯧꯖꯤꯛꯇꯤ ꯅꯪꯒꯤꯁꯦ ꯊꯕꯛ ꯂꯣꯏ ꯂꯣꯏꯔꯦ ꯂꯣꯢꯁꯤꯜꯂꯦꯅ
ꯍꯣꯏ ꯂꯣꯏꯁꯤꯟꯂꯦ ꯍꯥꯏꯕ ꯇꯥꯔꯦ ꯍꯧꯖꯤꯛꯇꯤ ꯆꯥ ꯊꯛꯒ ꯂꯩ ꯍꯌꯦꯡꯒꯤ ꯊꯕꯛ ꯂꯩꯇꯕ
ꯑꯣ ꯆꯥꯐꯨ ꯆꯥꯐꯨꯠꯄ꯭ꯔꯥ
ꯎꯝ
ꯑꯩꯁꯨ ꯑꯗꯨꯝ ꯐꯨꯠꯂꯒ ꯂꯩ ꯑꯣ ꯑꯩ ꯁꯨꯃꯥꯏꯅ ꯍꯥꯞꯇꯕꯤꯗ ꯑꯃ ꯏꯁꯤꯡ ꯐꯨꯠꯂꯦ ꯍꯌꯦꯡꯁꯦ ꯃꯣꯏ ꯁ꯭ꯀꯨꯜ ꯀꯥꯕ ꯍꯧꯔꯗꯤꯀꯣ ꯆꯥ ꯃꯅꯥ ꯍꯥꯕꯗꯤ ꯃꯣꯏ ꯕꯣꯇꯜ ꯁꯨ ꯑꯗꯨꯝ ꯃꯣꯠꯂꯦꯅ
ꯎꯝ
ꯕꯣꯇꯜꯗꯣ ꯃꯣꯠꯂꯦꯕ ꯆꯥ ꯃꯅꯥ ꯍꯥꯞꯄꯗꯣ ꯑꯗꯨꯒꯤ ꯉꯁꯤꯁꯦ ꯑꯃꯨꯛ ꯂꯣꯏꯅ ꯁꯦꯡꯗꯣꯛꯔꯒ ꯏꯁꯤꯡ ꯈꯛꯇ ꯐꯨꯠꯂꯒ ꯂꯩ ꯍꯌꯦꯡ ꯕꯣꯠ
ꯎꯝ ꯎꯝ
ꯑꯩꯈꯣꯏꯁꯤ ꯃꯥꯒꯤ ꯃꯣꯏꯒꯤ ꯔꯣꯇꯤꯟꯒꯨꯝꯕ ꯀꯔꯤ ꯀꯔꯤ ꯇꯧꯈ꯭ꯔꯕ꯭ꯔꯥ ꯑꯗꯨꯁꯨ ꯍꯧꯖꯤꯛꯅ ꯇꯧ ꯍꯧꯖꯤꯛꯅ ꯂꯣꯏꯅ ꯇꯧ ꯑꯌꯨꯛꯇꯤ ꯂꯧꯕꯨꯛ ꯆꯠꯀꯗꯕꯅꯤꯅꯀꯣ ꯍꯌꯦꯡꯗꯤ ꯊꯕꯛ ꯆꯤꯜ ꯆꯦꯜꯂꯅꯦꯕ
ꯑꯣ ꯂꯥꯎ ꯂꯣꯏꯔꯗꯤ ꯊꯕꯛ ꯂꯩꯇ꯭ꯔꯦꯅ
ꯑꯗꯨ ꯑꯣꯏꯗꯤ ꯂꯧ ꯂꯤꯡꯕꯒꯤ ꯃꯇꯝꯁꯤ ꯂꯧꯔꯣꯏꯗꯧꯔꯦ
ꯎꯝ
ꯑꯗꯨ ꯑꯣꯏꯔꯗꯤ ꯑꯃꯨꯛꯀ ꯊꯕꯛꯁꯦ ꯀꯔꯤ ꯀꯔꯤ ꯏꯪ ꯈꯣꯟ ꯁꯦꯡꯕꯔ ꯀꯔꯤ ꯀꯔꯤꯅꯣ ꯊꯕꯛꯇꯤ ꯋꯥꯠꯇꯦ ꯀꯣ
ꯎꯝ
ꯑꯁꯤ ꯌꯨꯝ ꯃꯅꯥꯛ ꯃꯅꯥꯀꯥꯁꯦ ꯂꯣꯏꯅ ꯁꯦꯡꯗꯣꯛꯅꯤꯡꯉꯥꯏ ꯂꯩꯔꯕꯅꯤ
ꯎꯝ
ꯊꯕꯛꯇꯤ ꯑꯗꯨꯝ ꯋꯥꯠꯇꯦ ꯃꯤꯒꯤꯁꯦ
ꯎꯝ ꯑꯃꯨꯀ ꯕꯣꯜ ꯌꯦꯡꯒꯦꯔꯣ ꯅꯣꯏꯕꯣ
ꯉꯁꯤꯁꯦ ꯈꯪꯗꯦ ꯉꯝꯒꯦꯔꯥ ꯉꯝꯃꯣꯏꯗꯔꯥ ꯑꯩꯗꯤ ꯌꯦꯡꯅꯤꯡꯉꯦ ꯑꯗꯨꯝ ꯉꯁꯤꯗꯤ ꯈꯔ ꯉꯜꯂꯦ ꯄꯨꯡ ꯃꯥꯄꯜ ꯃꯈꯥꯏꯗꯅꯦꯕꯀꯣ ꯁꯤꯁꯦ ꯉꯔꯥꯡꯗꯤ ꯕꯥꯔꯣ ꯃꯈꯥꯏꯗꯅꯦꯕ ꯉꯔꯥꯡꯗꯤ ꯌꯦꯡꯗꯔꯦ ꯌꯦꯡꯗꯦ ꯉꯝꯗꯣꯔꯦꯕ ꯑꯗꯣ ꯌꯦꯡꯉꯗꯤ ꯄꯨꯡ ꯑꯅꯤ ꯃꯈꯥꯏꯏ ꯑꯗꯨ ꯋꯥꯏꯗ ꯂꯣꯏꯒꯗꯧꯕ ꯑꯗꯨꯕꯨ ꯂꯧꯕꯨꯛ ꯆꯠꯄꯗꯑꯥ ꯉꯝꯃꯔꯣꯏꯕꯀꯣ
ꯎꯝ
ꯉꯁꯤꯗꯤ ꯈꯔ ꯌꯦꯡꯉꯒ ꯑꯗꯨꯝ ꯇꯨꯝꯊꯣꯛꯀꯅꯤ ꯈꯪꯗꯦ ꯉꯔꯥꯡꯗꯤ ꯃꯤ ꯌꯥꯝꯃꯦ ꯕꯣꯜ ꯌꯦꯡꯕꯗꯣ ꯉꯁꯤꯗꯤ ꯍꯧꯖꯤꯛ ꯍꯧꯖꯤꯛꯄꯨꯗꯤ ꯃꯤ ꯍꯧꯖꯤꯛꯁꯨ ꯈꯔ ꯈꯔꯗꯤ ꯂꯥꯛꯈ꯭ꯔꯦ ꯃꯤ ꯇꯔꯥꯃꯨꯛꯇꯤ ꯍꯦꯟꯈ꯭ꯔꯦ ꯑꯉꯥꯡꯁꯤꯡꯅ ꯌꯥꯝꯃꯤꯗ ꯑꯩꯈꯣꯏꯗꯗꯤ
ꯎꯝ ꯄꯣꯇꯨꯒꯜ ꯑꯥ ꯁꯤꯕꯒꯤ ꯉꯝꯗꯕꯒꯤ ꯃꯥꯒꯤ ꯐꯦꯟꯁꯤꯡꯗꯤ ꯀꯥꯞꯂꯒ ꯂꯩꯔꯅꯤ ꯈꯔꯗꯤ
ꯑꯣ ꯑꯁ ꯉꯔꯥꯡ ꯑꯩꯈꯣꯏ ꯑꯩꯈꯣꯏꯗ ꯑꯉꯥꯡꯁꯤꯡ ꯂꯥꯛꯄꯗꯁꯨ ꯀꯩꯅꯣ ꯈꯣꯏꯒꯤ ꯄꯣꯔꯇꯨꯒꯜ ꯈꯣꯏꯒꯤ ꯐꯦꯟ ꯑꯣꯏꯔꯝꯒꯅꯤꯅꯦ
ꯑꯣ
ꯑꯉꯥꯡꯁꯤꯡꯗꯣ
ꯍꯣꯏ
ꯃꯣꯏꯁꯦ ꯑꯁ ꯕꯣꯜ ꯌꯦꯡꯂꯒ ꯂꯥꯎꯗꯅ ꯂꯩꯏ ꯑꯗ ꯃꯣꯏꯁꯦ ꯉꯝꯗꯤ ꯉꯝꯗ꯭ꯔꯕꯅꯤꯅ
ꯎꯝ
ꯃꯣꯏꯁꯦ ꯂꯣꯏꯅ ꯇꯨꯝꯊꯣꯛꯑꯒ ꯑꯌꯨꯛ ꯄꯨꯡ ꯇꯔꯨꯛ ꯃꯈꯥꯏ ꯑꯗꯨꯋꯥꯏꯗ ꯂꯣꯏꯅ ꯃꯌꯨꯝ ꯃꯌꯨꯝ ꯆꯠꯈ꯭ꯔꯦ ꯉꯁꯤꯗꯤ ꯅꯣꯏꯔꯣꯝꯗꯒꯤ ꯑꯉꯥꯡꯁꯤꯡꯗꯣ ꯈꯔ ꯈꯔꯗꯤ ꯂꯥꯛꯑꯦ ꯉꯔꯥꯡ ꯂꯥꯛꯄ ꯑꯍꯨꯝ ꯃꯤ ꯑꯍꯨꯝ ꯃꯔꯤꯗꯤ ꯂꯥꯛꯇ꯭ꯔꯦ ꯉꯁꯤꯁꯦ ꯁꯦ ꯑꯃꯨꯛ ꯂꯥꯛꯀꯦꯔꯥ ꯈꯪꯗꯦ ꯑꯗꯨ ꯅꯣꯏ ꯀꯩꯅꯣꯗꯤ ꯅꯣꯏꯗꯗꯤ ꯕꯣꯜ ꯌꯦꯡꯕ ꯆꯠꯄ ꯃꯤ ꯂꯩꯇꯦ ꯎꯝ
ꯂꯩꯇꯦ
ꯊꯕꯛ ꯆꯠꯄ꯭ꯔꯣ
ꯍꯣꯏ
ꯑꯣ ꯊꯕꯛ ꯆꯇꯂꯗꯤ ꯋꯥꯗꯤ ꯋꯥꯕꯅꯤꯅꯀꯣ
ꯎꯝ ꯌꯦꯡꯕ ꯆꯠꯀꯦ ꯍꯥꯏꯕꯅꯦ ꯃꯥꯗꯤ ꯑꯩꯅ ꯆꯠꯀꯅꯨ ꯏꯊꯟꯇ ꯇꯨꯝꯅꯤꯡꯉꯥꯏ ꯀꯤꯌꯦ ꯍꯥꯏꯕ
ꯎꯝ
ꯍꯣꯏ ꯑꯗꯨꯒꯤ ꯆꯠꯇꯦ
ꯃꯊꯛ ꯔꯣꯝꯗ ꯌꯦꯡꯅꯕ ꯃꯥꯜꯂꯦ
ꯍꯣꯏ ꯌꯦꯡꯉꯦ ꯍꯥꯏꯌꯦ
ꯋꯥꯔꯝꯒꯅꯤꯅꯦ ꯅꯣꯏꯗꯤ ꯊꯕꯛ ꯆꯠꯄꯒꯤ
ꯍꯥꯏꯕ꯭ꯔꯣ ꯈꯪꯗꯦꯗ ꯌꯥꯝ ꯋꯥꯕꯕꯨꯗꯤ ꯑꯩ ꯌꯥꯝ ꯋꯥꯥꯏ ꯍꯥꯏꯅꯤꯡꯉꯥꯏꯗꯤ ꯂꯩꯇꯦꯗ ꯑꯩꯈꯣꯏꯗꯤ ꯃꯔꯛ ꯃꯔꯛꯇ ꯈꯠꯇ ꯆꯠꯄꯅꯤꯅ
ꯎꯝ
ꯑꯍꯥꯟꯕ ꯅꯨꯃꯤꯠꯇꯗꯤ ꯑꯗꯨꯝ ꯅꯥꯏꯀꯣ ꯂꯣꯏꯅ ꯑꯗꯣ ꯉꯁꯤꯗꯤ ꯈꯔ ꯐꯔꯦ ꯉꯁꯤꯗꯤ ꯒꯥꯔꯤꯗꯁꯨ ꯆꯠꯄꯅꯤꯗ ꯒꯥꯔꯤꯗ ꯆꯜꯂꯦ ꯑꯗꯣ ꯄꯨꯡ ꯃꯔꯤ ꯃꯔꯤ ꯑꯗꯨꯋꯥꯏꯗꯒꯤ ꯌꯨꯝ ꯍꯜ